ꯑꯣ ꯑ ꯀꯩꯗꯧꯔꯤꯅꯣ
ꯇꯝ ꯐꯃꯒ ꯂꯩ
ꯑꯁ ꯌꯥꯝ ꯅꯨꯡꯉꯥꯏꯌꯦꯀꯣ ꯅꯪꯗꯤ ꯑꯩ ꯍꯧꯖꯤꯛ ꯆꯥꯛ ꯆꯥꯕ ꯂꯣꯏꯔꯒ ꯅꯪꯕꯨ ꯀꯣꯜ ꯇꯧꯔꯛꯑꯣ ꯍꯥꯏꯔꯤꯁꯤꯅꯤꯅꯦ
ꯑꯣ
ꯅꯪꯗꯤ ꯀꯔꯤ ꯃꯊꯦꯜ ꯇꯧꯔꯒꯦ ꯉꯁꯤꯗꯤ
ꯌꯦꯟ ꯌꯦꯅꯤ ꯁꯥꯏ ꯅꯪꯅꯦ
ꯅꯪꯅ ꯌꯦꯟꯗꯦꯥꯏꯌꯣꯟ ꯑꯩꯈꯣꯏꯗꯤ ꯗꯦꯝ ꯆꯥꯏꯌꯦ ꯌꯦꯟ ꯌꯦꯟꯒ ꯌꯦꯟꯗꯦꯝꯒ ꯆ ꯃꯥꯟꯅꯩ ꯅꯪ ꯑꯩꯒꯤꯅ ꯅꯪꯒꯤꯅꯗꯤꯦꯝ ꯌꯥꯎꯗꯕ ꯈꯪꯉꯤ
ꯅꯪ ꯃꯈꯒꯣꯟꯁꯦ ꯅꯪ ꯃꯈꯒꯣꯟꯁꯦ
ꯑꯋꯥ ꯃ ꯂꯩꯅꯦ ꯑꯃꯈꯛ ꯅꯠꯇꯦ ꯑꯅꯤ ꯑꯍꯨꯝ ꯊꯦꯡꯅꯔꯛꯀꯅꯤꯅ
ꯑꯃꯈꯛ ꯊꯦꯡꯅꯕꯗꯤ ꯀꯔꯤꯁꯨ ꯅꯠꯇꯦꯗ
ꯍꯣꯏ ꯍꯣꯏ
ꯁꯥꯣ ꯅꯣꯏꯔꯣꯝꯗꯗꯤ ꯁꯥꯕ꯭ꯔꯣ ꯀꯃꯥꯏꯅ ꯇꯧꯕ꯭ꯔꯣ
ꯎ ꯁꯥꯟꯗꯗ
ꯁꯤꯗ
ꯑꯦꯚꯔꯦꯖ ꯇꯔ
ꯑꯣ ꯑꯁꯤꯗꯗꯤ ꯑꯩꯅ ꯂꯩꯕꯗꯣ ꯌꯥꯝ ꯀꯥ ꯍꯦꯟꯅ ꯁꯥꯕꯗꯣ ꯑꯣꯏꯌꯦꯕ
ꯑ
ꯑꯗꯨꯒꯤ ꯑꯗꯨꯝ ꯀꯩꯅꯣ ꯇꯧꯋꯦ ꯍꯣꯏ ꯀꯅꯥ ꯀꯅꯥ ꯂꯩꯕ꯭ꯔꯣꯅꯦ ꯅꯪꯕꯨꯣ
ꯍꯧꯖꯤꯛꯇꯤ ꯏꯊꯟꯇ ꯂꯩꯔꯤꯗ ꯍꯧꯖꯤꯛꯇꯤ
ꯏꯊꯟꯇ ꯂꯩꯕꯅ ꯅꯨꯡꯉꯥꯏꯕ ꯅꯦ ꯏꯪꯅ ꯆꯤꯛꯅꯀꯣ ꯏꯊꯟꯗ ꯂꯩꯕꯅ ꯈ꯭ꯋꯥꯏꯗꯤ ꯑꯩꯗꯤ ꯄꯥꯝꯃꯦꯗ
ꯍꯣꯏ ꯑꯗꯨ ꯅꯨꯡꯉꯥꯏ
ꯍꯥꯏꯦ ꯅꯣꯏꯗꯤ ꯔꯨꯝ ꯇꯣꯉꯥꯟ ꯇꯣꯉꯥꯟ ꯂꯩꯔꯤꯔꯣ ꯀꯃꯥꯏꯅ ꯇꯧꯔꯤꯅꯣ
ꯍꯣꯏ ꯔꯨꯝ ꯑꯃꯗ ꯃꯤ ꯑꯅꯤ ꯑꯅꯤꯗꯤ ꯂꯩꯔꯝꯃꯦ ꯅꯦ ꯑꯗꯣ ꯑꯩꯒ ꯂꯩꯃꯤꯟꯅꯕ ꯑꯃ ꯇꯣꯛꯈ꯭ꯔꯕ
ꯑꯣ ꯑ ꯅꯊꯟꯗ ꯅꯨꯡꯉꯥꯏꯔꯦꯅꯦ
ꯍꯣꯏ ꯑꯗꯨꯗ ꯀꯪꯅꯦ ꯍꯣꯏ ꯍꯧꯖꯤꯛ ꯑ ꯑ ꯍꯧꯖꯤꯛ ꯊ꯭ꯔꯤ ꯁꯦꯃꯤꯁꯇꯔ ꯂꯩ
ꯍꯣꯏ ꯑꯅꯤ ꯂꯩꯒꯗꯧ ꯃꯥꯜꯂꯦ ꯑꯣ ꯑꯗꯨꯝꯗꯩꯗꯤ ꯂꯩꯒ꯭ꯔꯝꯝꯕꯅꯦꯀꯣ ꯃꯤ ꯑꯃ ꯑꯗꯨꯝ ꯍ ꯍꯦꯛꯇꯤ ꯂꯥꯛꯄꯤ ꯂꯥꯛꯄꯅꯦ
ꯑ ꯇꯣ ꯑꯩꯈꯣꯏ ꯕꯦꯁꯀꯤ ꯑꯣꯏꯔ ꯗꯤ ꯃꯤꯕꯨꯗꯤ ꯌꯥꯝꯗ꯭ꯔꯦ ꯑꯗꯨ ꯃꯣꯏꯅ ꯔꯨꯝ ꯑꯦꯔꯦꯟꯖ ꯇꯧ ꯀꯃꯥꯏꯅ ꯇꯧꯔꯤꯔ ꯈꯪꯅ
ꯍ ꯑꯩꯈꯣꯏꯔꯣꯝꯗ ꯆꯥꯛ ꯆꯥꯅꯤꯡꯉꯦ ꯂꯥꯛꯑꯣ ꯅꯣꯡꯃꯥ ꯌꯦꯟ ꯁꯥ ꯊꯣꯡꯕꯤꯒꯦ ꯅꯪ ꯀꯩꯅꯣ ꯂꯩꯕꯒꯤ ꯆꯥꯛ ꯏꯟꯁꯥꯡ ꯍꯥꯎꯔꯝꯗꯧ ꯃꯥꯟꯗꯦ
ꯍꯣꯏ ꯂꯥꯎꯒꯦ ꯂꯥꯎꯒꯦ ꯇꯝ ꯂꯩꯕ ꯀꯥꯟꯗꯁ
ꯂꯥꯛꯑꯣ ꯑꯩꯈꯣꯏ ꯏꯟꯁꯥꯡ ꯑꯍꯥꯎ ꯑꯍꯥꯎꯕ ꯊꯣꯡꯕꯤꯒꯦꯅꯦ ꯅꯪ ꯈ꯭ꯋꯥꯏꯗꯩ ꯄꯥꯝꯕ ꯒꯔꯤ ꯏꯟꯁꯥꯡꯗꯣ ꯊꯣꯡꯕꯤꯒꯦ
ꯍꯣꯏ ꯍꯣꯏ ꯅꯪꯅ ꯑꯄꯥꯝꯅ ꯑꯗꯨꯝ ꯊꯣꯡꯕꯤ ꯅꯪꯅ ꯑꯄꯥꯝꯅ ꯑꯗꯨꯝ ꯄꯨꯡꯕꯤꯔꯤ ꯌꯥꯔ
ꯌꯥꯔꯦ ꯂꯥꯛꯀꯗꯧꯕ ꯃꯤꯅ ꯑꯗꯨ ꯄꯥꯝꯃꯦ ꯍꯥꯏꯕ ꯀꯥꯟꯗ ꯑꯩ ꯁꯦꯝꯕ ꯈꯣꯠꯄꯗꯣ ꯅꯨꯡꯉꯥꯏꯌꯦꯅ
ꯍꯣꯏ ꯑꯗ ꯅ ꯑꯄꯥꯝꯕ ꯗꯤꯁꯇꯣ ꯅꯪꯅ ꯇꯧꯔꯗꯤ ꯑꯗꯨꯝ ꯐꯖꯅ ꯊꯣꯡꯉꯒ ꯄꯤꯕ ꯌꯥꯏꯗꯅ ꯑꯩꯅ ꯁꯤꯒꯨꯝꯕ ꯆꯥꯅꯤꯡꯉꯦ ꯍꯥꯏꯔꯒ ꯅꯪ ꯊꯣꯡꯕ ꯍꯩꯇ꯭ꯔꯗꯤ ꯐꯔꯛ ꯇꯥꯔꯔꯣꯏꯗ꯭ꯔꯣ
ꯑꯩ ꯁꯥꯗꯗꯤꯀꯣ ꯅꯪ ꯃꯁꯤꯡ ꯂꯣꯏꯅ ꯑꯩ ꯊꯣꯡꯕ ꯍꯥꯏꯌꯦ ꯍꯥꯏ ꯤꯕ ꯑꯝꯇ ꯌꯥꯎꯗꯦ ꯁꯥ ꯊꯣꯡꯕꯗꯤ ꯍꯩꯌꯦꯕ ꯂꯣꯏꯅ
ꯑ
ꯁꯥ ꯊꯣꯡꯕꯕꯨ ꯊꯕꯛ ꯑꯣꯏꯅ ꯇꯧꯕ꯭ꯔꯣ ꯌꯥꯝ ꯂꯥꯏꯕꯗꯨꯕꯨ ꯑꯗꯨꯕꯨꯗꯤ ꯀꯩꯁꯨ ꯅꯠꯇꯦꯀꯣ ꯑꯩꯅ ꯁꯠ ꯁꯠ ꯊꯣꯡꯕꯤꯒꯦ
ꯍꯅ
ꯍꯣꯏ ꯐꯈꯤꯇꯪ ꯊꯣꯝꯕꯤꯒ ꯂꯥꯛꯑꯣ
ꯂꯥꯛꯀꯦ ꯂꯥꯛꯀꯦ
ꯍꯌꯦꯡꯗꯤ ꯀꯩꯗꯧꯕ ꯀꯩꯗꯧꯔꯅꯤ
ꯍꯌꯦꯡꯁꯨ ꯑꯗꯨꯝ ꯁꯦꯝ ꯔꯨꯇꯤꯟꯗ ꯑꯗꯨꯨꯝ ꯂꯩꯗꯣꯏꯅꯤ ꯉꯁꯤꯒꯤ ꯔꯨꯇꯤꯟꯗ ꯍꯣꯂꯤꯕꯤ ꯀ꯭ꯂꯥꯁ ꯍꯧꯗ꯭ꯔꯤꯕꯅꯤꯅ ꯏ ꯇꯟꯨ ꯍꯣꯗ꯭ꯔꯔꯤ ꯑꯗꯨ
ꯧꯕ ꯑꯗꯨꯝ ꯑꯩꯈꯣꯏꯁꯨ ꯑꯗꯨꯝ ꯐꯤ ꯀꯥꯎꯔ ꯂꯩꯕꯅꯦ ꯑꯗꯨꯝ ꯇꯨꯃꯤꯟꯅ ꯅꯥꯟꯅꯨ ꯅꯨꯡꯉꯥꯏꯅꯀꯣ ꯏꯪꯉ ꯆꯤꯛꯅ ꯑꯁ ꯑꯩꯈꯣꯏ ꯂꯩꯕ ꯔꯣꯝꯗꯣ ꯍꯧꯖꯤꯛ ꯑꯩ ꯂꯨꯍꯛꯂꯤꯕꯔꯣꯝꯗ ꯌꯣꯡꯗꯣ ꯈꯪꯉꯦꯀꯣ
ꯍꯣꯏ ꯍꯣꯏ ꯎꯝ
ꯌꯦꯣꯡ ꯑꯦ ꯌꯣꯡ ꯌꯥꯝꯃꯦꯕ ꯑ ꯉ ꯁ ꯌꯨꯒ ꯉꯁꯤ ꯑꯩꯈꯣꯏꯒꯤ ꯀꯥꯗ ꯑꯍꯨꯝꯔꯛꯅꯦ ꯌꯦꯣꯡ ꯆꯪꯉꯁꯦ ꯑ ꯑꯌꯨꯛꯇ ꯍꯥꯟꯅ ꯆꯪꯕꯗ ꯑꯩꯈꯣꯏꯒꯤ ꯆꯥ ꯑꯃꯅ ꯑ ꯂꯩꯔꯒ ꯊꯝꯕꯗꯣ ꯄꯥꯏꯔ ꯆꯠꯈ꯭ꯔꯦꯀꯣ ꯑꯗꯨ ꯑꯩꯈꯣꯏꯅ ꯈꯪꯗ꯭ꯔꯤꯉꯩꯗ ꯂꯧꯈꯤꯕꯅꯦꯕ
ꯑꯥ
ꯑꯃꯅ ꯑ ꯇꯦꯡꯀꯣꯠꯇꯝꯕꯗꯣ ꯂꯧꯔꯒ ꯆꯠꯈ꯭ꯔꯦꯀꯣ ꯑꯃꯅ ꯆꯠꯄꯣ ꯑꯩꯅ ꯇꯦꯕꯜ ꯊꯝꯃꯒ ꯀꯩꯅꯣꯃ ꯃꯅꯤꯡꯂꯣꯝ ꯊꯣꯛ ꯃꯥꯁ ꯃꯣꯏꯁꯦ ꯌꯥꯝ ꯍꯩꯅ ꯁꯤꯡꯉꯦꯕ ꯑꯩꯈꯣꯏꯅ ꯍꯦꯛ ꯊꯣꯛꯄꯗ ꯃꯣꯏ ꯌꯦꯡ ꯂꯩꯑꯕ
ꯍꯣꯏ
ꯊꯣꯛꯈꯒ ꯃꯣꯏ ꯑꯗꯨꯝ ꯄꯥꯏꯔ ꯑꯃꯨꯛ ꯆꯠꯈ꯭ꯔꯦ ꯑꯩ ꯐꯨꯛꯅꯤꯡꯉꯣ ꯁꯤꯅꯦꯀꯣ
ꯒ ꯆꯞ ꯃꯥꯟꯅꯕꯅꯤꯅ ꯌꯦꯣꯡꯗꯦ
ꯗꯤ ꯃꯣꯏꯕꯨꯗꯤ ꯑꯩꯅ ꯅꯨꯡꯁꯤꯅ ꯇꯧꯕꯅꯦꯕ ꯅꯍꯥꯟꯗꯤ ꯑ ꯃꯆꯥ ꯆꯥ ꯂꯥꯛꯑꯦꯕꯀꯣ ꯑꯗꯨ ꯃꯇꯝꯗ ꯑꯩꯅ ꯅꯨꯡꯁꯤꯌꯦ ꯍꯥꯏꯅ ꯀꯩꯅꯣꯗꯣ ꯂꯐꯣꯏꯗꯣ
ꯑꯥ
ꯑꯗꯨ ꯃꯣꯏꯒꯤ ꯁ ꯃꯣꯏ ꯂꯧꯒꯅꯤ ꯈꯪꯕꯒ ꯑꯩꯅ ꯇꯦꯕꯜꯗ ꯑꯍꯨꯝ ꯊꯝꯃꯒ ꯃꯣꯏ ꯂꯧꯕ ꯂꯥꯛꯅꯤꯉ ꯍꯥꯏꯅ ꯊ ꯃꯅꯤ
ꯎ
ꯑ ꯃꯣꯏ ꯂꯧꯕꯗꯤ ꯂꯥꯛꯑꯦꯕ ꯑꯗꯨ ꯃꯣꯏ ꯑꯗꯨꯝ ꯄꯤꯖꯔꯒ ꯑꯩꯒꯤ ꯌꯥꯝ ꯇꯥꯡꯕ ꯆꯥ ꯑꯃꯅ ꯂꯧꯔ ꯆꯠꯈꯤꯕ ꯋꯥꯅꯤꯗ ꯑ ꯃꯣꯏꯁꯨ ꯆꯥꯕ ꯌꯥꯔꯣꯏꯕ ꯍꯥꯎꯅꯤ ꯃꯁꯤꯗꯗꯦ ꯃꯣꯏ ꯆꯥꯕ ꯌꯥꯕ ꯄꯣꯠ ꯑꯣꯏꯔꯝꯃꯗꯤ ꯀꯩꯅꯣꯝꯃ ꯈꯟꯕ ꯌꯥꯕ
ꯑ
ꯃꯣꯏꯁꯨ ꯆꯥꯕ ꯌꯥꯔꯣꯏꯗꯕꯅꯤꯅ ꯀꯔꯤ ꯀꯥꯟꯅꯕ꯭ꯔꯥ ꯅꯠꯇ꯭ꯔꯥ ꯑꯗ꯭ꯔꯣ ꯑꯗꯨ ꯏ ꯌꯥꯗꯦꯗ ꯑꯗꯣ ꯑꯗꯨꯝ ꯃꯁꯛꯁꯤꯡꯁꯨ ꯂꯣꯏ ꯅꯨꯡꯁꯤꯕ ꯉꯥꯛꯇ ꯗꯅꯦꯕ ꯉꯧꯔꯒ ꯀꯣ
ꯑꯥ
ꯈꯣꯡꯗꯒꯤ ꯈꯨꯠꯇꯒꯤ ꯑꯩꯈꯣꯏꯗꯒꯤ ꯍꯦꯟꯅ ꯐꯖꯩꯌꯦ
ꯑ
ꯏꯃꯥꯈꯣꯏ ꯐꯣꯟ ꯇꯧꯔꯒ ꯑꯁ ꯏꯃꯥ ꯑꯁ꯭ꯋꯥꯏꯗ ꯂꯩꯕ ꯌꯦꯣꯡꯗꯦ ꯑꯩꯉꯣꯟꯗ ꯐꯖꯩ ꯍꯥꯏꯕ ꯅꯣꯛꯄꯗ ꯁꯤꯒ ꯇꯗ ꯍꯥꯏꯗꯤ ꯃꯥꯒꯤ ꯈꯣꯡ ꯑꯣꯏꯔꯣ ꯈꯨꯖꯤꯟ ꯑꯣꯏꯔꯣ ꯑꯩꯈꯣꯏꯗꯤ ꯑꯩꯈꯣꯏ ꯑꯗꯨꯝ ꯃ ꯈꯅꯗ꯭ꯔꯥ ꯌꯥꯝ ꯐꯖꯩꯌꯦꯕ
ꯑꯥꯎ
ꯑꯗꯨꯒ ꯑꯩꯅ ꯌꯥꯝ ꯐꯖꯩꯌꯦ ꯍꯥꯏꯕ ꯑꯁꯄꯖꯏ ꯍꯥꯏꯦꯔꯕꯨꯗꯤ
ꯎꯝ
ꯀꯩ ꯊꯕꯛ ꯇꯧꯗꯣꯏꯅꯣ ꯍꯌꯦꯡꯗꯤ ꯑꯩ ꯑꯁꯤꯒꯤ ꯍꯞꯇꯥꯗꯤ ꯑꯗꯨꯝ ꯌꯨꯝꯗ ꯂꯩꯒꯅꯤ ꯍꯥꯏꯗꯤ ꯆꯠꯅꯤꯉꯥꯏ ꯀꯩꯅꯣ ꯇꯧꯗꯦꯕꯀꯣ ꯍꯌꯦꯡꯅ ꯑꯗꯨꯝ ꯆꯠꯀꯦ ꯈꯜꯂꯦ ꯅꯪ ꯍꯣꯔꯦꯟ ꯀꯩꯅꯣ ꯕꯣꯜ ꯌꯦꯡꯗꯣꯏ ꯅꯠꯇ꯭ꯔꯣ
ꯍꯣꯏ ꯏꯡꯒ
ꯑꯁ ꯑꯩꯈꯣꯏꯁꯨꯦ ꯕꯣꯜ ꯌꯦꯡꯗꯣꯏꯅꯦ ꯕꯣꯜ ꯌꯦꯡꯕꯗ ꯋꯥꯕꯗꯣ ꯑꯗꯨꯗꯤ ꯍꯣꯔꯦꯟꯟꯅ ꯇꯞꯅ ꯍꯥꯏꯒꯦ ꯉꯝꯔꯝꯗꯥꯏꯗ ꯍꯥꯏꯔꯛꯀꯦ
ꯍꯧꯖꯤꯛꯅ ꯄ꯭ꯔꯤꯗꯤꯛꯇ ꯌꯥꯗ꯭ꯔꯣ
ꯑꯥ ꯌꯥꯗꯦ ꯍꯣꯔꯦꯟ ꯍꯣꯔꯦꯟ ꯄꯨꯡ ꯑꯍꯨꯝꯒꯤꯁꯨ ꯌꯦꯡꯗꯣꯏꯅꯦ ꯅꯪꯗꯤ
ꯌꯦꯡꯗꯣꯏꯅꯦ ꯄꯨꯡ ꯑꯍꯨꯝꯒꯤꯗꯅꯦ ꯃꯦꯟ ꯇꯥꯔꯤꯁꯦ
ꯑꯗꯨ ꯄꯨꯡ ꯑꯍꯨꯝꯒꯤ ꯌꯦꯡꯗꯣꯏꯗꯣ ꯀꯃꯥꯏꯅ ꯇꯧꯗꯣꯏꯅꯣ ꯍꯥꯟꯅ ꯇꯨꯝꯗꯣꯏꯔꯥ ꯅꯠꯇ꯭ꯔꯒ ꯀꯃꯥꯏꯅ ꯇꯧꯗ ꯑꯩ ꯀꯉ ꯒꯦꯟꯗꯕ꯭ꯔꯥ ꯍꯧꯖꯤꯛ ꯇꯨꯝꯕ ꯌꯥꯗꯤ ꯌꯥꯔꯕꯅꯦꯕꯀꯣ ꯍꯧꯖꯤꯛꯇꯤ ꯇꯨꯝꯅꯤꯡꯕ ꯄꯥꯛ ꯐꯥꯎꯗꯕꯗꯤ ꯄꯨꯡ ꯑꯍꯨꯝ ꯍꯥꯏꯔꯗꯤ ꯑꯗꯨꯝ ꯃꯤꯠ ꯄꯥꯡ ꯂꯩꯗꯣꯏꯔꯥ ꯅꯪ ꯉꯟꯅ ꯇꯨꯝꯗꯣꯏꯔꯥ ꯀꯩꯅꯣꯝꯃ ꯏꯁꯥꯗ ꯈꯪ ꯈꯪꯗꯃ ꯐꯥꯎ ꯔꯦꯕ ꯅꯪ ꯑꯗꯨ ꯃꯤꯠ ꯄꯥꯅ ꯂꯩꯗꯣꯏ ꯅꯠꯇ꯭ꯔꯣ
ꯍꯣꯏ ꯌꯥꯝ ꯇꯃ ꯌꯥꯗꯦ
ꯑꯣ ꯅꯪꯦꯄ ꯃꯥꯂꯦꯀꯣ
ꯑꯥ
ꯅꯪ ꯐꯣꯟ ꯂꯥꯛꯄ ꯃꯥꯜꯂꯦ ꯍꯥꯏꯕ
ꯍꯧꯖꯤꯛ꯭ꯔꯣ
ꯅꯪꯒꯤ ꯑꯗꯨꯝ ꯍꯣꯏ ꯇꯥꯕ ꯋꯥꯅꯤꯗ
ꯅꯗꯤ ꯑꯩ ꯐꯣꯟ ꯂꯥꯛꯀꯦꯗ ꯁꯤ ꯑꯩꯈꯣꯏ ꯨꯝ ꯊꯟꯕꯤ ꯕꯦꯛꯒ꯭ꯔꯥꯎꯟ ꯅꯣꯏ
ꯑꯣ ꯑꯣ ꯑꯩꯦ ꯅꯠꯇꯦꯗ ꯀꯟꯗꯦꯗ ꯉꯁꯥꯏꯗꯤ ꯑꯃꯔꯛ ꯀꯩꯅꯣ ꯇꯧꯋꯦ ꯑꯗꯨꯕꯨ ꯍꯧꯖꯤꯛ ꯀꯟꯗꯦꯗ ꯀꯩꯁꯨ ꯇꯧꯗꯦ
ꯃꯦꯁꯦꯖ ꯂꯥꯛꯄ ꯌꯦꯡꯁꯦ
ꯑ ꯅꯪꯒꯤ ꯅꯪꯒꯤ ꯅꯪꯒꯤ ꯅꯨꯡꯁꯤꯕꯤꯅ ꯊꯥꯔꯛꯏꯔꯣ
ꯑ ꯑꯠꯇ
ꯃꯇꯝꯅꯤꯅꯦ ꯍꯧꯖꯤꯛꯇꯤ ꯐꯣꯟ ꯅꯣꯏꯒꯤ ꯁꯥꯏꯠꯅ ꯐꯣꯟ ꯇꯧꯔꯛꯄ ꯃꯇꯝꯅꯤꯅꯦ
ꯁ ꯀꯝꯃꯥꯏ ꯍꯣꯏ ꯃꯇꯝ ꯑꯃꯗꯤ ꯂꯩꯔꯝꯃꯦ ꯍꯧꯖꯤꯛ
ꯍꯧꯖꯤ ꯍꯧꯖꯤꯛꯇꯤ ꯃꯇꯝ ꯑꯃꯗ ꯂꯣꯏꯈ꯭ꯔꯦ ꯍꯥꯏꯕꯗꯨꯔꯣ ꯅꯪꯁꯨ ꯍꯧꯖꯤꯛꯀꯥꯟꯁꯦ ꯃꯤ ꯑꯩ ꯑꯗꯨꯝ ꯐꯥꯎꯅꯔꯒ ꯐꯣꯟ ꯇꯧꯕꯁꯤꯡꯗꯣ ꯃꯇꯝ ꯑꯃꯗꯤ ꯂꯩꯔꯝꯕ ꯍꯧꯖꯤꯛꯀꯥꯟ ꯂꯩꯇꯕ ꯉꯥꯛꯇ ꯈꯪꯗꯦ ꯍꯧꯖꯤꯛꯀꯥꯟꯁꯦ ꯂꯣꯏꯅ ꯑꯗꯨꯝ ꯑꯣ ꯅꯨꯄꯤ ꯅꯨꯄꯥ ꯀꯣꯏꯅꯤꯡꯕꯁꯦ ꯊꯥꯗꯣꯛꯄ ꯍꯧꯔꯦꯕ
ꯍꯣꯏ ꯍꯧꯖꯤꯛ ꯂꯩꯔꯝ ꯍꯣꯏ ꯂꯩꯔꯝꯃꯗꯤ ꯍꯧꯖꯤꯛ ꯀꯣꯜ ꯇꯧꯕ ꯌꯥꯔꯣꯏꯗꯣꯏꯅꯤꯅꯦ
ꯑꯁ ꯑꯩꯉꯣꯟꯗ ꯁꯥꯎꯔꯛꯑꯅꯤꯕ
ꯍꯣꯏ ꯀꯩꯒꯤꯅꯣ ꯅꯪ ꯇꯧꯔꯤꯗꯣ ꯀꯥꯏꯗꯅꯪ ꯍꯥꯎ ꯂꯩꯅꯤ
ꯇꯧꯕꯅꯦ ꯑꯩꯈꯣꯏꯅꯁꯨ ꯌꯥꯅꯤꯡꯗꯦꯅ ꯑꯩꯈꯣꯏ ꯑꯩꯅꯁꯨ ꯑꯩ ꯑꯣꯏꯔꯁꯨ ꯑꯩꯒꯤ ꯅꯨꯄꯥꯅ ꯇꯧꯔꯗꯤꯀꯣ
ꯍꯥꯏꯗꯤ ꯑꯩꯅ ꯑꯩ ꯁ ꯑꯩꯒꯤ ꯅꯨꯄꯥꯅ ꯇꯧꯔꯗꯤꯦ ꯑꯩꯁꯨ ꯄꯥꯝꯃꯣꯏꯕ ꯑꯗꯨ
ꯍꯣꯏ ꯑꯩꯁꯨ ꯑꯩ ꯅꯨꯄꯤ ꯅꯠꯇ ꯋꯥꯔꯤ ꯄꯥꯝ
ꯑꯗꯨꯅꯤ ꯑꯗꯨꯗꯅꯦꯁ ꯁꯤ ꯀꯅꯥꯁꯨ ꯀꯣꯏꯗꯕꯤꯗ ꯅꯨꯡꯉꯥꯏꯅ ꯇꯧꯅꯤꯡꯕ ꯃꯤꯗ ꯇꯧꯕꯗꯣ ꯌꯥꯝ ꯅꯨꯡꯉꯥꯏꯇ꯭ꯔꯥ
ꯍꯣꯏ ꯁꯤꯤꯅꯥ ꯐ꯭ꯔꯤꯖ ꯑꯣꯏ
ꯍ ꯑꯗꯨ ꯍꯣꯏ ꯑꯩ ꯉꯁꯤꯁꯤꯕ ꯕꯣꯜꯁꯤꯕꯨ ꯀꯃꯥꯏꯅ ꯇꯧꯗꯣꯏꯅꯣ ꯈꯪꯗꯦ ꯀꯣꯛ ꯉꯥꯎꯋꯦ ꯃꯤꯠ ꯄꯨꯡ ꯑꯍꯨꯝ ꯐꯥꯎ ꯃꯤꯠꯁꯦ ꯄꯥꯡꯉ ꯂꯩꯁꯤꯔꯥ ꯅꯠꯇ꯭ꯔꯒ ꯍꯥꯟꯅ ꯇꯨꯝꯁꯤꯔꯥ ꯈꯦ
ꯎ
ꯑ ꯍꯥꯟꯅ ꯇꯨꯝꯃꯗꯤ ꯑꯃꯨꯛꯀ ꯃꯤꯠ ꯄꯥꯡꯊꯣꯛꯄꯗꯣ ꯌꯥꯝꯅ ꯋꯥꯏꯑꯦꯕ
ꯍꯣꯏ ꯑꯗꯨꯁꯨ ꯀꯨꯗꯤ ꯍꯌꯦꯡ ꯊꯕꯛ ꯂꯩꯇ꯭ꯔꯗꯤ ꯑꯗꯨꯝ ꯍꯣꯜꯗꯤ ꯑꯗꯨꯝ ꯌꯦꯡꯉꯗꯅ ꯑꯗꯨꯒ ꯍꯌꯦꯡꯃꯨꯛ ꯇꯨꯝ ꯌꯥꯏ ꯍ ꯊꯕꯛ ꯂꯩꯇ꯭ꯔꯗꯤ ꯍꯥꯏꯕꯅꯤ ꯣꯔꯤ ꯇꯝꯕ ꯃꯇꯝꯁꯦ ꯄꯨꯡ ꯑꯃ ꯑꯅꯤ ꯑꯗꯨꯋꯥꯏꯗ ꯅꯨꯡꯇꯤꯒꯤ ꯇꯨꯝꯕꯅꯤꯅ
ꯍꯥ
ꯍꯦꯕꯤꯠ ꯑꯣꯏꯈ꯭ꯔꯦꯅꯦ
ꯍꯣꯏ ꯇꯧꯕꯅꯦ ꯑꯩꯁꯨ
ꯉꯟꯅꯦꯗꯤ ꯇꯨꯝꯕ ꯉꯝꯗ꯭ꯔꯦꯕ
ꯍꯕꯕ ꯅꯍꯥꯟ ꯄꯨꯡ ꯅꯤꯄꯥꯟꯒꯤ ꯑꯃ ꯂꯩꯕ ꯑꯃꯛꯒ ꯄꯨꯡ ꯔꯣꯝ ꯑꯗꯨꯗꯣꯝꯗ ꯂꯩꯕ ꯑꯃꯨꯛꯀ ꯄꯨꯡ ꯃꯔꯤꯒꯤ ꯂꯩꯕꯗꯣ ꯑꯗꯨ ꯅꯨꯃꯤꯠ ꯈꯛꯇ ꯊꯣꯛꯄꯗꯣ ꯑꯩ ꯄꯨꯜꯂꯞ ꯌꯦꯡꯉꯤꯅꯦ ꯀꯃꯥꯏ ꯑꯩꯒꯤ ꯇꯨꯝꯕꯗꯣ ꯀꯃꯥꯏꯅ ꯑꯦꯗꯖꯁ ꯇꯧꯕ꯭ꯔꯥ ꯄꯨꯡ ꯇꯔꯦꯠꯇ ꯇꯨꯝꯃꯅꯤꯀꯣ
ꯎꯝ
ꯄꯨꯡ ꯇꯔꯦꯠꯨꯛꯒ ꯅꯤꯄꯥꯟꯃꯨꯛ ꯍꯧꯒꯠꯂꯦꯀꯣ
ꯎꯝ
ꯑꯣꯕꯣ ꯌꯦꯡꯕ ꯂꯣꯏꯔꯝꯃꯒ ꯄꯨꯡ ꯑꯅꯤ ꯑꯃꯨꯛ ꯍꯧꯒꯠꯂꯦꯀꯣ ꯕꯣꯜ ꯌꯦꯡꯉꯦꯀꯣ ꯑꯩꯁꯦ ꯇꯪꯈꯥꯏ ꯇꯪꯈꯥꯏ ꯇꯨꯝꯃꯒ ꯂꯩꯕ ꯈꯪꯕ꯭ꯔꯥ ꯎꯄꯥꯏ ꯂꯩꯃꯟꯗꯕꯒꯤ ꯍꯥꯏꯗꯤ ꯑꯗꯨ ꯇꯨꯝꯗ꯭ꯔꯁꯨ ꯌꯥꯗꯕ ꯇꯪꯈꯥꯏ ꯈꯛ ꯑꯣꯏꯔꯁꯨ ꯇꯨꯝꯗ꯭ꯔꯗꯤ ꯑꯃꯨꯛ ꯍꯛꯆꯥꯡ ꯋꯥꯔꯅꯤꯅ
ꯎꯝ
ꯉꯁꯤꯁ ꯑꯗꯨꯃꯥꯏꯅ ꯇꯧꯔꯁꯤꯔꯥ ꯈꯪꯗꯦ
ꯍꯣꯏ ꯊꯕꯛ ꯂꯩꯇ꯭ꯔꯦꯗꯤ ꯑꯗꯨꯝ ꯅꯣꯡꯉꯥꯜꯂꯁꯨ ꯌꯥꯝꯁꯨ ꯇꯧꯅꯤꯡꯉꯥꯏ ꯂꯩꯇꯦ ꯑ ꯐꯣꯟ ꯈꯛꯇꯪ ꯌꯦꯡꯉꯤ ꯃꯜꯂꯁꯨ ꯌꯦ ꯐꯥꯎ ꯑꯣꯏꯅꯅꯦ
ꯍꯣꯏꯅꯦ ꯑꯗꯨꯃꯥꯏꯅ ꯇꯧꯋꯦ ꯑꯁ ꯐꯣꯟ ꯐꯣꯟ ꯀꯥ ꯍꯦꯟꯅ ꯌꯦꯡꯕꯁꯦ ꯀꯣ ꯌꯥꯝ ꯉꯥꯎꯕꯅꯦꯗ
ꯍꯣꯏ
ꯑꯩ ꯊꯥꯏꯅꯗꯤ ꯑꯩꯅ ꯑꯍꯥꯟꯕ ꯑꯁꯤ ꯍꯧꯖꯤꯛ ꯑꯩ ꯏꯆꯦ ꯃꯅꯥꯛꯇ ꯆꯪꯉꯤꯅꯦꯕꯀꯣ ꯑꯍꯥꯟꯕ ꯆꯪꯕꯝꯗꯗꯤ ꯑꯩꯁꯦ ꯐꯣꯟꯁꯦ ꯑꯗꯨꯝ ꯌꯥꯝ ꯌꯦꯡꯕ ꯍꯥꯏꯕꯗꯤ ꯍꯟꯖꯤꯟ ꯍꯟꯖꯤꯟ ꯌꯦꯡꯕꯗꯣ ꯑꯗꯨ ꯑꯩꯅ ꯑꯩꯅ ꯌꯦꯡꯃꯟꯕꯒꯤ ꯚꯤꯗꯤꯑꯣ ꯑꯣꯏꯔꯣ ꯐꯤꯂꯝꯂꯝ ꯑꯣꯏꯔꯣ ꯌꯦꯡꯃꯟꯕꯒꯤ ꯀꯔꯤ ꯍꯥꯏꯁꯤꯔꯥ ꯂꯣꯏꯔꯝꯗꯥꯏꯒꯤ ꯌꯥꯏ ꯑꯩꯅ ꯚ ꯍꯥꯞ ꯑꯣꯏꯅ ꯍꯥꯞꯇꯣ ꯂꯥꯟ ꯁꯥꯕ ꯍꯩꯕꯗꯣ ꯈꯪꯕ꯭ꯔꯥ ꯑꯩꯅ ꯋꯥꯔꯤ ꯏꯕ ꯍꯩꯒꯦ ꯇꯧꯋꯦꯅꯦ
ꯍꯣꯏ ꯀꯩ ꯃꯣꯕꯤꯒꯨꯝꯕ ꯅꯪ ꯌꯦꯡꯉ꯭ꯔꯣ ꯅꯪꯗꯤ
ꯑꯩꯗꯤ ꯃꯨꯚꯤꯁꯁꯦ ꯈꯔ ꯀ ꯑꯗꯨꯒꯒꯨꯝꯕꯗꯗꯤ ꯌꯦꯡꯒꯜꯂꯦ ꯍꯥꯏꯕꯗꯤ ꯏꯁꯥꯅ ꯀꯣꯔꯤꯌꯟꯁꯦ ꯌꯥꯝ ꯄꯥꯝꯕ ꯍꯥꯏꯇꯥꯔꯦꯀꯣ ꯈꯪꯗꯦ ꯏꯁꯥꯅ ꯄꯥꯝꯕ ꯍꯥꯏꯁꯤꯔꯥ
ꯨꯝ ꯀꯒꯨꯝꯃꯁꯨ ꯄꯥꯝꯃꯃꯤꯅꯦ ꯑꯗꯨꯗꯤ
ꯈꯪꯗꯦ ꯑꯩꯍꯣꯏ ꯂꯣꯏꯅ ꯑꯗꯨꯝ ꯄꯥꯝꯃꯦ ꯍꯥꯏꯇꯥꯔꯦ
ꯑꯩꯁꯨ ꯌꯦꯡꯉꯝꯃꯦ ꯃꯨꯚ ꯑꯩꯗꯤ ꯑꯗꯨꯝ ꯖꯄꯥꯟꯒꯨꯝꯕ ꯑꯗꯨꯝ ꯄꯥꯝꯅꯦꯅ ꯂꯥꯏꯛ
ꯍꯣꯏ ꯄꯝꯝꯕꯅꯦ ꯑꯩꯁꯨ ꯑꯗꯨꯝ ꯄꯥꯝꯃꯦꯗ ꯖꯄꯥꯟꯗꯒꯤ ꯀ ꯀꯔꯤꯗꯒꯤ
ꯖꯄꯥꯟꯒꯤ ꯌꯦꯡꯕ ꯅꯨꯡꯉꯥꯏꯔ ꯍꯥꯏꯔꯤꯁꯦ ꯀꯣꯔꯤꯌꯥꯒꯤ ꯂꯞ ꯏꯁꯇꯣꯔꯤꯗꯤ ꯌꯦꯡꯅꯤꯡꯗꯕ ꯑꯗꯨ ꯀ꯭ꯔꯥꯏꯝꯒꯤ
ꯇꯧꯕꯅꯦ ꯑꯗꯨꯃꯥꯏ ꯑꯩꯁꯨ ꯑꯗꯨꯒꯨꯝꯕꯗꯤ ꯀꯥ ꯍꯦꯟꯅ ꯍꯣꯏ ꯀꯥ ꯍꯦꯟꯅ ꯀꯣ
ꯍꯣꯏ ꯃꯅꯤꯍꯖ
ꯑꯁ ꯌꯦ ꯉ ꯍꯅꯥ ꯑꯩꯗꯤ ꯈꯪꯗꯦ ꯑꯗꯨꯗꯤ ꯍꯥꯏꯕꯗꯤ ꯑꯁꯤꯅꯤ ꯍꯥꯏꯕ ꯌꯥꯝꯅ ꯀꯩ ꯀꯩꯅꯣ ꯇ ꯂꯩꯇꯦꯕꯀꯣ ꯑꯗꯨꯝ ꯑꯩꯒꯤ ꯌꯦꯡꯕ ꯅꯨꯡꯉꯥꯏꯕ ꯈꯔ ꯑꯗꯨꯝ ꯌꯦꯡꯉꯦꯕ
ꯁꯄꯦꯝꯒꯃꯦꯗꯤ
ꯐꯤꯂꯝꯂꯝ ꯃꯃꯤꯡꯁꯦ ꯑꯩꯗꯤ ꯏ ꯄꯥꯛ ꯈꯪꯗꯦ ꯑꯗꯨ ꯑꯩꯗꯤ ꯑ ꯀꯩꯅꯣ ꯑꯗꯨꯝ ꯑꯩꯅ ꯑꯦꯐ ꯕꯤꯒꯨꯝꯕꯗꯀꯣ
ꯑꯥ
ꯎꯕꯗ ꯑꯗꯨꯝ ꯌꯦꯡꯉꯦꯕ ꯑꯗꯨꯝ ꯌꯦꯡꯕ ꯅꯨꯡꯉꯥꯏꯕ ꯈꯔ ꯑꯗꯨꯝ ꯌꯥꯎꯋꯦꯕꯀꯣ ꯑꯗꯨꯝꯕꯗꯣ ꯆꯤꯡꯈꯠ ꯆꯤꯡꯈꯠꯂꯒ ꯌꯦꯡꯕꯒꯨꯝꯕ ꯑꯗꯨꯝ ꯇꯧꯋꯦ
ꯑꯩ ꯁꯤꯒꯨꯝꯕꯗꯤ ꯄꯥꯏꯗ꯭ꯔꯣ ꯐ ꯐꯔꯤ
ꯄꯥꯏ ꯄꯥꯏꯔꯁꯨ ꯀꯥ ꯍꯦꯟꯅ ꯌꯦꯡꯗꯦꯗ
ꯎꯝ ꯑꯩꯁꯤ ꯑꯗꯨꯝ ꯈꯪꯗꯦ ꯑꯩꯁꯤꯅ ꯅꯨꯡꯉꯥꯏꯕꯅꯦ ꯑꯩꯒꯤꯗꯤ ꯑꯦꯐ ꯕꯤ ꯁꯣꯛꯄꯗꯤ ꯑꯩ ꯖꯤꯅ ꯅꯨꯡꯉꯥꯏ
ꯑ ꯈꯪꯗꯦ ꯑꯗꯨꯕꯨꯗꯤ ꯊꯝꯃꯒꯦꯀꯣ ꯑꯃꯨꯛꯀ ꯍꯣꯔꯦꯟ ꯑꯃꯨꯛ ꯐꯥꯎꯅꯁꯤꯀꯣ ꯍꯣꯏ ꯍꯣꯏ